ꯇꯔꯕꯨꯣ
ꯇꯥꯔꯦ ꯇꯥꯔꯦ
ꯑꯣ ꯀꯩꯗꯧꯔꯝꯃꯤꯅꯣ
ꯑꯗꯨꯗꯤ ꯆꯥ ꯊꯛꯑꯝꯃꯤꯅꯦ ꯃꯦꯒꯤ ꯁꯥꯔꯝꯃꯤꯅꯦ ꯆꯥꯒ ꯃꯦꯒꯤꯒ
ꯀꯩꯅꯣ ꯄꯨꯡꯁꯤꯗꯤ
ꯍꯣꯏ ꯁꯔꯗꯅ ꯑꯩꯈꯣꯏ ꯁꯋꯥꯔꯗꯤ ꯅꯨꯡꯗꯥꯡ ꯋꯥꯏꯔꯝ ꯑꯣꯏꯗ ꯉꯥꯏꯅꯤ ꯅꯣꯏ ꯊꯦꯡꯉꯕꯣ
ꯑ ꯌꯥꯝ ꯊꯦꯡꯗꯤ ꯍꯣꯏꯗ꯭ꯔꯤꯗ
ꯅꯨꯃꯤꯠ ꯊꯦꯡ ꯊꯦꯡ ꯇꯥꯔꯦ ꯍꯥꯏꯕ ꯇꯨꯡ ꯇꯔꯨ ꯃꯈꯈꯥꯏ ꯑ ꯑꯗꯨꯋꯥꯏꯗ ꯄꯨꯔꯥ ꯇꯥꯕ ꯑꯣꯏꯗ꯭ꯔꯤꯕ ꯑꯗꯏꯗꯤ ꯀꯗꯥꯏꯗ ꯆꯠꯂꯨꯔꯦ ꯑꯣ ꯂꯩꯦꯕ ꯑꯗꯨꯗꯨꯒ
ꯇꯔꯅꯤ
ꯍꯥꯥ
ꯎ
ꯂꯣꯔꯦꯕ ꯆꯥꯕ
ꯑꯣ ꯍꯗꯔꯦ ꯅꯠꯇ
ꯎꯝ ꯃꯍꯤ ꯃꯌꯥꯝ ꯂꯥꯡꯉꯦꯅ
ꯎꯝ ꯅ ꯃꯍꯤ ꯃꯌꯥꯝ ꯍꯥꯞꯆꯤꯜꯂꯕ
ꯎꯝ ꯁꯤ ꯃ ꯍꯥꯞꯆꯤꯟ ꯃꯟꯈꯤꯗꯅ ꯌꯥꯝ ꯍꯥꯎꯇꯕꯕꯨꯗꯤ ꯑꯣꯏꯕꯨꯗꯤ ꯑꯣꯏꯖꯦ
ꯁꯨꯞꯀꯤ ꯇꯥꯏꯞꯇ ꯁꯣꯠ ꯁꯔꯠ ꯁꯔꯠ ꯆꯤꯡꯈꯠꯂꯒ
ꯎꯝ
ꯍ
ꯀꯩꯅꯣ ꯏꯁꯩ ꯊꯥꯔꯤꯔꯣ
ꯑꯥ ꯅꯪꯉꯣꯟꯣꯟ ꯇꯥꯕ꯭ꯔꯥ
ꯇꯥꯏꯌꯦꯦ
ꯑꯣ ꯑꯩꯅ ꯑꯦꯄ꯭ꯂꯤꯀꯦꯁꯟꯗꯩ ꯊꯣꯛꯑꯒ ꯀꯩꯅꯣꯗ ꯑꯇꯣꯞꯄ ꯑꯦꯄ꯭ꯂꯤꯀꯦꯁꯟꯗ ꯆꯪꯕ ꯒꯅꯤꯗ
ꯇꯥꯑꯦ ꯃꯗ
ꯎꯝ ꯅꯨꯡꯗꯥꯡꯒꯤ ꯅ ꯅꯨꯡꯗꯥꯡꯒꯤ ꯆꯥꯛꯇꯤꯣꯏ ꯄꯨꯡ ꯀꯌꯥ ꯊꯣꯡꯕꯗꯨꯗꯤ
ꯍꯧꯖꯤꯛ ꯑꯗꯨꯝ ꯅꯣꯡꯃ ꯅꯣꯡꯃꯩ ꯑꯗꯨꯅꯤꯗꯥꯥꯡ ꯉꯟꯅ ꯊꯣꯡꯕꯗ ꯏꯊꯦꯡ ꯊꯣꯡꯕꯗ ꯍꯧꯖꯤꯛ ꯑꯗꯨꯝ ꯊꯣꯡꯉꯅꯤ ꯑꯗꯣ ꯑꯩꯈꯣꯏ ꯄꯥꯕꯨꯡ ꯂꯩꯔꯕꯨꯗꯤ ꯄꯥꯎ ꯂꯣꯏꯔꯒ ꯅꯤꯄꯜ ꯇꯥꯔꯛꯄ ꯈꯔ ꯍꯦꯜꯂꯛꯄ ꯑꯗꯨꯋꯥꯏꯗ ꯑꯗꯨꯝ ꯆꯥꯏ
ꯎꯝ
ꯍꯧꯖꯤꯛ ꯊꯣꯡꯕꯗꯤ ꯊꯣꯡꯉꯅꯤ
ꯀꯔꯤ ꯌꯦꯟꯁꯥꯡ ꯊꯣꯡꯗꯔ ꯀꯔꯤ ꯌꯦꯟꯁꯥꯡ ꯊꯣꯡꯊꯔꯅꯤ
ꯎꯝ ꯀꯩꯅꯣ ꯊꯣꯛꯅꯩꯌꯦ ꯄꯤꯔꯨꯛꯀ ꯀꯩꯅꯣꯒ ꯍꯋꯥꯏꯒ ꯀꯥꯡꯁꯨꯗꯧꯅꯩꯌꯦ
ꯍ ꯎꯝ ꯑꯁ ꯑꯩꯈꯣꯏ ꯑꯅꯝꯕꯅ ꯐꯣꯟ ꯇꯧꯔꯛꯏꯁꯤꯕ ꯇꯥꯟꯖꯥ ꯑꯁꯤꯗ ꯄꯥꯏꯕ ꯌꯥꯔꯝꯃꯣꯏꯅꯦ
ꯌꯥꯔꯗ ꯍꯣꯂꯄꯗꯨ ꯇꯦ ꯄꯅꯥꯅꯣ
ꯏꯅꯃ ꯑꯩꯅ ꯁꯝꯄꯨ ꯂꯩꯔꯛꯑꯣꯅ ꯍꯥꯏꯈꯤꯕꯅꯦꯕ ꯂꯩ ꯂꯩꯇꯦꯅ ꯍꯥꯏꯕꯤꯔꯝꯑꯣ ꯂꯩ
ꯑꯣ ꯀꯩ ꯁꯝꯕꯨꯅ ꯍꯪꯒꯅꯤ ꯌꯧꯔꯝꯒꯅꯤꯌꯦ
ꯑꯁ ꯏꯕ ꯀꯃꯥꯏꯅ ꯇꯧꯗ ꯌꯦꯉꯗꯤꯦ
ꯄꯥꯏꯁꯦ ꯄꯥꯔꯣ ꯌꯦꯡꯉꯁꯤ ꯃꯥꯡꯗ ꯑꯣꯏꯔꯝꯒꯅꯤ
ꯍ ꯍ ꯎꯝ ꯃꯤꯦꯁꯦꯁ ꯊꯒ
ꯊꯥꯎ ꯎꯕꯔꯣ
ꯎꯝ
ꯀꯛꯊꯠꯂꯣ ꯑꯗꯨꯒ ꯃꯦꯁꯦꯖ ꯑꯣꯏꯅ ꯊꯥꯎ ꯎꯅꯕ
ꯀꯛꯄꯨꯗꯤ ꯀꯛꯊꯠꯂꯦ
ꯅꯣꯏ ꯅꯨꯡꯗꯥꯡꯒꯤꯒꯤꯗꯤꯅꯦ ꯀꯅꯥꯅ ꯊꯣꯡ ꯇꯔꯦ
ꯆꯥꯛꯄꯨꯗꯤ ꯑꯩꯈꯣꯏ ꯏꯅꯝꯅꯅ ꯊꯣꯡꯉꯦ ꯏꯟꯁꯥꯡꯕꯨꯗꯤ ꯑꯩꯈꯣꯏ ꯃꯥꯅ ꯊꯣꯡꯍꯧꯕꯅꯦ ꯍꯝ
ꯅ ꯅ ꯃꯣꯏ ꯀꯥꯏꯆꯈ꯭ꯔꯤꯅꯣꯕ ꯗꯨꯀꯥꯟ ꯆꯠ ꯀꯩ ꯊꯦꯡꯖꯈꯤꯕ
ꯅꯠꯇꯦ ꯗꯨꯀꯥꯟꯗ ꯃꯥꯗ ꯀꯔꯤ ꯂꯩꯗꯣꯏꯅꯣ ꯈꯪꯗꯦ ꯑꯩꯅ ꯃꯥ ꯊꯣꯛꯑꯗꯤ ꯁꯝꯄꯨ ꯂꯩꯕꯤꯔꯛꯑꯣꯅ ꯍꯥꯏꯒꯤꯈꯤꯕꯅꯦꯕ ꯑꯗꯨꯗꯩ ꯁꯝꯄꯨ ꯂꯩꯕ ꯃꯩ ꯗꯨꯀꯥꯟ ꯊꯣꯛꯄ ꯇꯜꯂꯦ
ꯀꯔꯤ ꯏꯟꯖꯥꯡ ꯈꯣꯡꯉꯤꯕ ꯅꯣꯏꯅ
ꯎꯝ ꯑꯩꯈꯣꯏꯕꯨꯗꯤ ꯉꯁꯤ ꯉꯁꯥꯏ ꯄꯨꯈ꯭ꯔꯤꯗꯒꯤ ꯉꯥ ꯐꯥꯏꯌꯦ ꯑꯗꯨꯗꯣ ꯊꯣꯡꯕꯒꯤ ꯇꯧꯍꯧꯕꯅꯦ
ꯀꯔꯤꯉ ꯐꯥꯔꯤꯕ
ꯉꯥ ꯁꯤꯜꯚꯔꯁꯨ ꯐꯥꯔꯦ ꯑꯗꯒꯤ ꯄꯨꯛꯂꯥꯎꯕꯤ ꯁꯤꯜꯚꯔ ꯑꯅꯤ ꯑꯃꯅꯦ ꯁꯤꯜꯚꯔ ꯈꯔ ꯆꯥꯎꯕ ꯑꯅꯤ ꯑꯃꯅꯦ ꯄꯨꯛꯂꯥꯎꯕꯤ ꯄꯨꯀꯛ ꯆꯥꯎꯕ ꯑꯅꯤ ꯑꯃꯅꯦ
ꯀꯦꯖꯤ ꯑꯅꯤ ꯑꯍꯨꯝ ꯑꯅꯤ ꯑꯍꯨꯝ ꯇꯥꯕ ꯁꯤꯜꯚꯔ
ꯀꯦꯖꯤ ꯑꯅꯤꯃꯨꯛ ꯑꯗꯨꯋꯥꯏꯗꯤ ꯇꯥꯔꯝꯒꯅꯤ ꯑꯍꯨꯝꯒꯗꯤ ꯇꯥꯔꯝꯃꯣ ꯑꯅꯤ ꯈꯔ ꯍꯦꯜꯂꯝꯒꯗ꯭ꯔꯥ ꯈꯪꯗꯦ ꯎꯝ ꯀꯨꯏꯔꯦ ꯉꯥ ꯊꯣꯡꯉꯒ ꯆꯥꯗꯕ ꯉꯁꯤꯃꯨꯛ ꯆꯥꯔꯅꯤ
ꯅꯣꯏꯃꯅꯤ ꯄꯨꯈ ꯇ ꯗꯦꯚꯥꯏꯕ ꯎꯝ ꯍꯥꯎꯗꯣꯣꯔꯦꯅꯦ
ꯍꯥꯎꯗ ꯔꯦ ꯉꯁꯤꯔꯤ
ꯑꯩ ꯃꯥꯊꯗꯕꯨ ꯀꯏꯔ
ꯆꯥꯗꯕ ꯀꯨꯏꯔꯦ ꯑꯩꯁꯨ ꯁꯤꯅꯍꯥꯟꯕ ꯑꯣꯏꯔꯝꯅꯤ ꯑꯃꯨꯛ ꯆꯥꯗꯣꯏꯁꯤ ꯀꯨꯏꯔꯕ ꯃꯇꯨꯡꯗ
ꯑ ꯑꯩꯅ ꯉꯍꯥꯟ ꯈꯪꯗꯦ ꯂꯥꯛꯑꯣ ꯎ ꯐꯗꯔꯥ ꯑꯩꯅ ꯉꯍꯥꯟ ꯐꯥꯕꯗꯨꯕꯨꯗꯤ ꯆꯥꯕ
ꯅꯅꯅꯨꯡ ꯀꯥꯏ ꯑꯣꯏꯏꯗ ꯐꯥꯕ
ꯑꯩꯅ ꯉꯥꯏꯍ ꯑꯃꯨꯛ ꯅꯣꯡꯃ ꯐ꯭ꯔꯤꯗꯝ ꯐꯥꯈꯤ ꯑꯩꯅ ꯐꯣꯇꯣ ꯀꯩꯀꯥ ꯊꯥꯔꯛꯈꯤꯕ
ꯑꯣ ꯈꯥꯏ ꯈꯥꯏ ꯀꯔꯤ ꯉꯥꯅꯣ
ꯑ ꯍꯥꯏꯥꯏ ꯐꯕꯗꯨ꯭ꯔꯥ ꯍ ꯐ ꯐ ꯆꯥꯈꯤꯕꯗꯨꯗꯤꯠꯇꯨꯡ ꯅꯟꯃꯤꯅꯤꯗ ꯅꯪ ꯅꯣꯏꯒꯤ ꯉꯁꯤꯗꯤ ꯀꯔꯤ ꯊꯣꯡꯗꯣꯏꯕ ꯁꯤꯜꯚꯔ ꯊꯣꯡꯗꯣꯏꯕ ꯎꯝ ꯐꯔꯦ ꯈꯔꯦ ꯍꯥꯎ ꯆꯥꯗꯔꯣ
ꯆꯥꯔꯒꯦ ꯑꯩꯁꯨ ꯔꯣꯁꯤꯕꯤꯂꯥꯗꯣ ꯑꯩꯅ ꯐꯣꯟ ꯇꯧꯕꯅꯦꯕ ꯃꯉꯣꯟꯗ ꯀꯩꯅꯣ ꯇꯧꯅ ꯑꯗꯨꯗꯨꯒ ꯑꯥ ꯃꯥ ꯐꯣꯟꯗꯣ ꯌꯥꯗꯕ꯭ꯔꯣ ꯈꯪꯗꯦ ꯑꯟꯔꯤꯆꯦꯕꯜ ꯇꯧꯔꯒ ꯂꯩꯔꯦꯅꯦ ꯃꯥ ꯉꯁꯥꯏ ꯀꯣꯜ ꯇꯧꯔꯛꯀꯦꯅ ꯍꯥꯏꯔꯝꯕꯖꯥꯠꯅꯦ ꯑꯩꯉꯣꯟꯗ ꯑꯩꯅ ꯑꯃꯨꯛ ꯇꯧꯀꯥꯟꯗ ꯇꯧꯅꯔꯁꯦ ꯐꯣꯟ ꯇꯧꯔꯁꯦꯅ ꯍꯥꯏꯔꯛꯏꯕꯗꯣ ꯐꯣꯟ ꯄꯥꯏꯔꯛꯇ꯭ꯔꯦ
ꯐꯃꯥꯏꯇꯖꯅ ꯑꯁ ꯊꯒꯅꯤꯗ ꯑꯩꯅꯒꯥꯏꯗꯣ ꯀꯦꯔꯦ ꯀꯦꯔꯦ ꯑꯩꯁꯦ ꯐꯝ ꯑꯗꯨꯝ ꯀꯦꯂ ꯂꯩꯔꯦ ꯑꯗꯨꯗ ꯀꯦꯦ ꯀꯦꯜꯔꯨꯔꯒ ꯑꯩꯁꯦ ꯏꯁꯇꯥꯥꯛꯁꯤꯦꯅ ꯃꯥ ꯃꯥꯟꯅ ꯆꯥꯜ ꯂꯥꯝꯃꯥꯟꯗꯅ ꯀꯔꯔ ꯁꯜꯂꯦ ꯑꯩꯁꯦ ꯌꯦꯗꯨꯂ ꯑꯍꯨꯝ ꯃꯥꯅ ꯊꯣꯛꯣꯡꯑꯕ ꯆꯥꯛꯊ ꯄꯨꯞ ꯄꯨꯞ ꯊꯨꯝ ꯈꯔ ꯇꯧꯔꯒ ꯃꯣꯔꯣꯛ ꯈꯔ ꯆꯥꯕ ꯍꯧꯔꯦ ꯑꯗꯨꯗꯒꯤ ꯈꯔ ꯆꯥꯥꯁꯜꯂꯒ ꯃꯈꯨꯨꯠ ꯍꯥꯝꯗꯣꯛꯑꯒ ꯌꯦꯔꯨꯝ ꯑꯃ ꯉꯧꯔꯦ ꯑꯗꯨꯃꯥꯏꯅ ꯑꯗꯨꯝ ꯆꯥꯔ ꯂꯣꯏꯁꯟꯈ꯭ꯔꯦ ꯑꯗꯒꯤꯗꯤ ꯇꯨꯝꯃꯦ ꯇꯨꯝꯃꯦ ꯇꯨꯝꯃꯦ ꯇꯨꯝꯃꯦ ꯑꯃꯨꯛ ꯇꯨꯝ ꯍꯧꯒꯠꯂꯦ ꯑꯗꯨꯗꯣ ꯏꯔꯨꯖꯊꯣꯛꯑꯒ ꯀꯩꯅꯣꯝ ꯆꯥꯅꯤꯡꯉꯦ ꯂꯩ ꯆꯠꯀꯦꯅ ꯇꯧꯔꯒ ꯑꯩ ꯉꯁꯥꯏ ꯅꯉꯣꯟꯗ ꯐꯃꯨꯡꯅꯦ ꯑꯩꯉꯣꯟꯗꯩ ꯍꯥꯏꯈꯤꯗ
ꯑꯝ
ꯏꯁꯀꯤ ꯑꯗꯤ ꯑꯣꯟꯅꯔꯤꯅꯦ ꯗꯨ ꯀꯥꯟ ꯆꯠ ꯀꯦꯟ ꯊꯣꯡꯂꯛꯄꯗ ꯏꯁꯇꯦꯁꯦ ꯊꯔꯣ ꯃꯔꯣꯛ ꯑꯣꯟꯊꯔꯁꯨ ꯃꯥꯅ ꯇꯥꯔꯤꯅꯦ ꯈ ꯑꯩꯈ ꯃꯥꯅ ꯄꯥꯈꯠꯇꯅ ꯗꯥꯎꯁꯦ ꯑꯣꯏꯕ ꯃꯤꯅꯡ ꯏꯁꯩ ꯇꯧ ꯐꯖꯅ ꯑꯩꯁꯦ
ꯑꯣꯗꯔꯕ ꯀꯥꯏꯩꯅꯣ
ꯑꯣꯏꯔꯝꯒꯅꯤꯅꯦ ꯑꯣꯏꯔꯝꯒꯅꯤ ꯑꯣꯏꯔꯝꯒꯅꯤ ꯁꯣꯏꯗꯅꯃꯛꯀꯤ ꯀ ꯑꯩ ꯊꯖꯦ
ꯑꯇꯩ ꯃꯔꯝꯗꯤ ꯑꯣꯏꯅꯤꯡꯉꯥꯏ ꯂꯩꯇꯦ ꯅꯠꯇ꯭ꯔꯥ
ꯃꯥꯅꯤ
ꯆꯄꯖꯕꯅꯦ ꯋꯥꯏ ꯋꯥꯏ ꯍꯥꯏꯅꯩ ꯁꯤꯗꯖꯥꯔꯦ
ꯃꯥꯅꯤꯅꯦ ꯑꯣꯏꯔꯝꯒꯅꯤꯅꯦ ꯎꯝ
ꯎ
ꯍ ꯉꯁꯥꯏ ꯅꯪ ꯊꯣꯡꯕ ꯈꯣꯡꯗ꯭ꯔꯨꯝ ꯐꯥꯎꯔꯦ
ꯎꯝ ꯐꯅ ꯑꯗꯨꯝ ꯍꯥꯎꯋꯤꯅꯦ ꯉꯥꯁꯨ ꯑꯝꯇ ꯌꯥꯎꯗ꯭ꯔꯤꯉꯦ ꯁꯤꯗꯤ ꯈꯣꯡꯗ꯭ꯔꯨꯝꯗꯣ ꯑꯍꯥꯎꯕ ꯈꯣꯡꯗ꯭ꯔꯨꯝ ꯑꯣꯏꯕꯖꯥꯠꯅꯦ
ꯑꯥ
ꯉꯥ ꯃꯆꯦꯠ ꯑꯝꯇ ꯌꯥꯎꯗꯦ ꯊꯥꯎ ꯈ ꯈꯔ ꯉꯧꯔꯦ ꯑꯗꯨꯒ ꯊꯨꯝꯌꯥꯛꯄꯤ ꯃꯈꯥꯗ ꯆꯦꯔꯪꯗ ꯃꯆꯥꯅꯤꯈꯛ ꯀꯨꯞꯄ ꯃꯆꯥ ꯑꯅꯤꯈꯛ ꯂꯩꯔꯝꯃꯤ ꯑꯗꯨꯗꯣ ꯑꯩꯅ ꯉꯥ ꯌꯥꯎꯗꯕꯁꯨ ꯅꯨꯡꯉꯥꯏꯇꯦꯅ ꯆꯥꯝꯊꯣꯛ ꯍꯥꯞ ꯆꯤꯜꯂꯦ ꯑꯗꯨꯝ ꯍꯥꯎꯔꯦ ꯂꯣꯏ ꯆꯥꯟꯅꯈ꯭ꯔꯦ ꯉꯁꯤꯗꯤ ꯆꯥꯛ ꯐꯅꯌꯥꯝ
ꯐꯔꯦ ꯐꯔꯦ
ꯊꯦꯡꯉꯦꯕ ꯃꯣꯏ ꯍꯜꯂꯛꯄꯒ ꯆꯥꯛ ꯆꯥꯕꯗꯣ ꯊꯦꯡꯉꯦ ꯄꯨꯡꯗꯣ ꯑꯗꯨ ꯂꯣꯏ ꯆꯥꯟꯅꯈ꯭ꯔꯦ
ꯉ ꯆꯥꯛꯇꯣ ꯉꯍꯥ ꯑꯃꯨꯛ ꯐꯥꯔꯦ ꯉꯥꯏꯍ ꯉꯍꯥꯛ ꯄꯣꯊꯥꯅꯔꯒ
ꯅꯨꯡꯗꯥꯡꯋꯥꯏꯔꯝꯗ ꯑꯃꯨꯛ ꯆꯥꯗꯧꯔꯦ ꯉꯥ ꯑꯃꯨꯛ ꯉꯥꯗꯣ ꯏꯕꯨ ꯏꯀꯥꯏꯔꯅꯤ ꯆꯥꯕꯗ ꯆꯥꯗꯕ ꯀꯨꯏꯃꯟꯕꯩ ꯂꯩꯔꯒ ꯊꯦꯡꯕꯅ ꯀꯩꯅꯣꯝ ꯇꯧꯗꯧ ꯃꯥꯟꯁꯤꯜꯂꯛꯑꯦ ꯀꯨꯏꯔꯦ ꯀꯩꯅꯣ ꯉꯥ ꯆꯥꯗ꯭ꯔꯤꯁꯦ ꯇꯥꯕꯨ ꯇꯥꯕ꯭ꯔꯣ ꯅꯪꯕꯎ
ꯃ ꯍꯧꯖꯤ ꯃꯨ ꯇꯔ
ꯁꯣꯝꯗ ꯂꯩꯔꯝꯉꯅꯤ ꯀꯩꯅꯣꯗ ꯃꯅꯤ ꯍꯣꯏꯗ
ꯑꯖꯤ ꯂꯒꯔ
ꯅꯪꯗꯤ ꯀꯌꯥꯕꯨ ꯆꯪꯉꯦ ꯑꯃꯃꯣ
ꯍꯥꯥ
ꯀꯌꯥꯕꯨ ꯆꯪꯉꯒꯦꯕ ꯄꯩꯁꯥ ꯑꯥ
ꯏꯪ ꯆꯇ ꯃꯄꯨꯗꯤ ꯁꯒ ꯎ ꯇꯥꯎ ꯇ
ꯍꯟꯗꯛꯀꯤ ꯍꯟꯗꯛꯀꯤ ꯍꯟꯗꯛꯀꯤ ꯀꯩꯅꯣꯁꯨ ꯈꯇꯪꯒꯤꯌꯦ ꯑ ꯑꯗꯨ ꯌꯥꯃꯦ
ꯅ
ꯎꯝ ꯕꯁ ꯆꯥꯝꯃꯉꯥ ꯆꯥꯇ꯭ꯔꯨꯛ ꯍ ꯑꯗꯨꯗꯥꯏꯅꯦ ꯑꯩꯁꯨ ꯆꯥꯇ꯭ꯔꯨꯛꯃꯨꯛ ꯑꯗꯨꯏꯅꯦ ꯃꯆꯤꯠ ꯃꯆꯤꯠ ꯆꯪꯕꯅꯤꯅ ꯒ꯭ꯌꯥꯟ ꯇꯥꯗꯦꯅꯤ ꯄꯩꯁꯥꯗꯣ
ꯍꯧꯆꯠ ꯐꯆꯠ ꯌꯦꯡꯉꯒꯅꯦꯅ ꯍꯥꯏꯗꯅ ꯑꯃꯨꯛ
ꯑꯥ ꯑꯗꯨꯅꯦ ꯑꯩꯁꯦ ꯃꯁꯤꯃ ꯆꯪꯕꯗꯨꯅꯦ ꯑꯩꯁꯨ ꯄꯨꯂꯞꯄꯨꯗꯤꯅꯦꯕ ꯅꯪ ꯑꯃꯨꯛ ꯇꯧꯔꯛꯑꯣ ꯅꯪ ꯑꯃꯨꯛ ꯇꯧꯔꯛꯑꯣ
ꯍꯣꯏ ꯍꯣꯏ
ꯎꯝ ꯎꯝꯗꯥꯝꯃꯦꯗꯥ
ꯏ ꯅꯠꯇꯒꯗꯂ